ꯍꯜꯂꯣ
ꯑꯥ ꯇꯥꯕ꯭ꯔꯣ
ꯇꯥꯏ ꯇꯥꯏ
ꯀꯩꯗꯧꯔꯤꯅꯣ
ꯑꯁ ꯑꯩꯗꯤ ꯑꯗꯨꯝ ꯐꯃꯨꯡꯗ ꯍꯤꯞꯄꯒ ꯂꯩꯔꯤꯅꯦ ꯅꯪꯗꯤ
ꯑꯩꯁꯨ ꯂꯝꯕꯤ ꯆꯠꯂꯦ
ꯑꯣ ꯀꯔꯤ ꯇꯧꯕ ꯆꯠꯂꯤꯅꯣ
ꯑꯩ ꯑꯥ ꯃꯊꯛꯇ ꯆꯠꯀꯦ ꯍꯥꯏꯅ ꯆꯠꯄ
ꯑꯣ ꯅꯨꯄꯥꯒꯤ ꯌꯨꯝꯗꯔꯣ
ꯆꯠꯂꯣꯍꯦ
ꯐꯥꯒꯤ ꯇꯧꯕꯅꯤꯗ
ꯍꯣꯏꯗ ꯅꯨꯄꯥꯒꯤ ꯌꯨꯝ ꯆꯠꯅꯗ꯭ꯔꯕꯅꯤꯗ
ꯎꯝ
ꯍꯣꯏ ꯍꯣꯏ ꯍꯣꯏ ꯍꯣꯏ ꯀꯩ ꯢꯟꯁꯥꯡ ꯆꯥꯒꯦ ꯍꯥꯥ ꯍꯥꯥ
ꯀꯔꯤ ꯇꯧꯕ ꯆꯠꯂꯤꯅꯣ
ꯍꯤꯗꯥꯛ ꯂꯧꯕ ꯆꯠꯄ
ꯑꯣꯍꯣ ꯀꯅꯥ ꯅꯥꯕ ꯌꯥꯎꯔꯒꯦ
ꯅꯕꯒꯤ ꯅꯠꯇꯦ ꯑ ꯑ ꯀꯔꯤꯔ ꯑ ꯁꯣꯛꯄꯒꯤꯀꯣ
ꯑꯣ
ꯁꯣꯛꯄꯒꯤ ꯑ ꯇꯩꯅꯤꯡꯉꯥꯢ ꯍꯤꯗꯥꯛ ꯂꯧꯕ ꯆꯠꯄ
ꯀꯅꯥ ꯁꯣꯛꯄ꯭ꯔꯅꯦ
ꯑꯩ ꯁꯣꯛꯄ
ꯍꯣꯏ ꯇꯥꯏ ꯇꯥꯏ ꯀꯔꯤ ꯇꯧꯕꯒꯤ ꯁꯣꯛꯄ꯭ꯔꯅꯦ
ꯑꯥ ꯀꯩꯅꯣꯅꯤꯗ ꯌꯥꯝ ꯀꯟꯅ ꯁꯣꯛꯄ ꯅꯠꯇꯦ ꯑꯥ ꯀꯩꯅꯣ ꯐꯤ ꯁꯨꯔꯤꯉꯩꯗ ꯈꯨꯠꯇꯣ ꯎꯝ ꯀꯩꯅꯣ ꯈꯪꯗꯦ ꯁꯣꯛꯈ꯭ꯔꯕ ꯑꯗꯣ ꯁꯀꯥ꯭ꯔ ꯂꯩꯕ
ꯑꯣ
ꯑꯗꯣ ꯁꯀ꯭ꯥꯔꯗꯣ ꯐꯖꯗꯕ ꯑꯗꯨꯒꯤ ꯍꯤꯗꯥꯛ ꯇꯩꯒꯦ ꯍꯥꯏꯅ ꯍꯤꯗꯥꯛ ꯂꯧꯕ
ꯊꯕꯛ ꯀꯟꯃꯟꯕꯒꯤ ꯃꯥꯜꯂꯤꯅꯦ ꯑꯗꯨꯗꯤ
ꯍꯥꯥ
ꯊꯕꯛ ꯀꯟꯃꯟꯕꯒꯤ ꯃꯥꯜꯂꯦꯕ
ꯍꯣꯏꯅꯦ ꯃꯥꯅꯦ ꯊꯕꯛ ꯀꯟꯕꯒꯤꯅꯦ
ꯊꯕꯛ ꯀꯟꯕꯒꯤ ꯊꯣꯛꯂꯤꯅꯦ
ꯎꯝ
ꯅꯪꯗꯤ ꯀꯃꯥꯏꯅ ꯇꯧꯈ꯭ꯔꯤ ꯀꯩꯇꯧꯔꯤꯅꯣ
ꯑꯩꯁꯨ ꯐꯤꯁꯨꯕ ꯂꯣꯏꯔꯒ ꯐꯃꯨꯡꯗ ꯍꯤꯞꯄꯤꯅꯦ
ꯅꯨꯡꯉꯥꯏꯌꯦꯅꯦ ꯃꯤꯗꯤ
ꯎꯝ ꯈꯪꯗ꯭ꯔꯦꯗ
ꯅꯨꯡꯉꯥꯏꯅꯦ ꯅꯨꯡꯉꯥꯏꯅꯦ ꯀꯩꯅꯣ ꯅꯨꯡꯉꯥꯏꯔꯦ ꯍꯥꯏꯕ ꯇꯥꯔꯦ ꯀꯩꯅꯣ ꯐꯃꯨꯡꯗ ꯍꯤꯞꯄ ꯐꯪꯕꯗꯣ
ꯎꯝ ꯈꯪꯗ꯭ꯔꯦꯗ ꯅꯨꯞ ꯅꯨꯄꯤ ꯅꯨꯄꯤ ꯅꯣꯏꯒꯨꯝꯅ ꯊꯕꯛ ꯀꯟꯗꯕꯅꯤꯅ ꯀꯣ
ꯎꯝ ꯑꯣꯏꯔꯝꯅꯤ ꯅꯨꯄꯤ ꯑꯩꯈꯣꯏꯒꯨꯝꯅ ꯊꯕꯛ ꯀꯟꯗꯕꯗꯣ ꯅꯣꯏ ꯍꯣꯠꯅꯕ ꯌꯥꯏꯅ ꯅꯨꯄꯤꯒꯨꯝꯅ ꯊꯕꯛ ꯀꯟꯕ ꯌꯥꯏꯅꯦ
ꯅꯨꯄꯤ ꯅꯣꯏꯅꯗꯤ ꯍꯦꯜꯂꯦꯗꯅ
ꯍꯣꯏꯗ ꯍꯦꯟꯗꯕꯅꯤꯅ ꯅꯨꯄꯥꯅ ꯍꯦꯟꯕꯅꯤꯗ
ꯅꯨꯄꯥꯁꯨ ꯇꯧꯒꯦ ꯍꯥꯏꯅ ꯇꯧꯔꯗꯤ ꯅꯨꯄꯥꯗꯒꯤ ꯍꯦꯟꯅ ꯅꯨꯄꯤꯗꯒꯤ ꯍꯦꯟꯅ ꯐꯕꯅꯦ
ꯁꯪꯗ꯭ꯔꯦꯅꯦ
ꯀꯔꯤꯅꯣ ꯆꯥꯛ ꯂꯥꯝꯃꯤꯗ ꯂꯥꯞꯇꯦ ꯑꯩ ꯁ꯭ꯀꯨꯜ ꯂꯣꯏꯔꯒ ꯆꯠꯄ
ꯑꯣ
ꯁ꯭ꯀꯨꯜ ꯂꯣꯏꯔꯒ ꯆꯠꯄ ꯑꯗꯨꯒꯤ
ꯆꯦꯜ ꯆꯦꯜꯂꯒ ꯆꯠꯄ꯭ꯔꯥ ꯅꯠꯇ꯭ꯔꯒ ꯇꯞꯅ ꯇꯞꯅ ꯆꯠꯄ꯭ꯔꯥ
ꯇꯞꯅ ꯇꯞꯅ ꯆꯠꯂꯤꯅꯦ ꯆꯦꯟꯕ ꯉꯝꯗ꯭ꯔꯦ ꯀꯩꯅꯣ ꯆꯦꯟꯗ꯭ꯔꯦ ꯍꯧꯖꯤꯛꯇꯤ
ꯎꯝ ꯀꯔꯤ ꯏꯟꯁꯥꯡ ꯆꯥꯒꯦ
ꯉꯁꯤ ꯑꯌꯨꯛꯁꯦ ꯑꯂꯨ ꯑꯂꯨ ꯆꯥꯏ
ꯑꯂꯨ ꯑꯩꯗꯤ ꯈꯪꯗꯦ ꯑꯩ ꯆꯥꯛ ꯆꯥꯗ꯭ꯔꯤꯌꯦ ꯉꯁꯤ
ꯑꯁ ꯊꯦꯡꯉꯦꯅꯦ
ꯎꯝ ꯉꯁꯤꯗꯣ ꯑꯩ ꯁ꯭ꯀꯨꯜ ꯊꯦꯡꯉꯕ
ꯑꯣ
ꯑꯗꯨꯒꯤ ꯆꯥꯛ ꯆꯥꯕ ꯁꯪꯗ꯭ꯔꯕ ꯑꯗꯨꯒꯤ ꯆꯥꯛ ꯆꯥꯗ꯭ꯔꯒ ꯆꯠꯂꯦ ꯁ꯭ꯀꯨꯜꯗ ꯆꯥ ꯊꯛꯑꯒ ꯆꯠꯂꯤꯅꯦ ꯍꯧꯖꯤꯛ ꯌꯥꯝ ꯆꯥꯛ ꯆꯥꯛ ꯌꯥꯝ ꯂꯥꯝꯃꯦ ꯍꯧꯖꯤꯛꯇꯤ
ꯅꯨꯡꯊꯤꯜꯅ ꯆꯥꯅꯤꯉꯥꯢ ꯉꯥꯏꯕ꯭ꯔꯥ
ꯍꯥꯥ
ꯅꯨꯡꯊꯤꯟꯅ ꯆꯥꯔꯒꯦ ꯈꯜꯂꯤꯕ꯭ꯔꯕ
ꯅꯨꯡꯊꯤꯟꯗ ꯆꯥꯁꯤꯔ ꯅꯨꯡꯊꯤꯟꯁꯨ ꯂꯣꯢꯈ꯭ꯔꯦ ꯂꯣꯏꯈ꯭ꯔꯦꯅ ꯅꯨꯡꯊꯤꯟꯗ ꯆꯥꯔꯔꯣꯏ ꯅꯨꯡꯗꯥꯡꯗ ꯑꯣꯏꯅ ꯆꯥꯔꯅꯤ
ꯎꯝ
ꯀꯔꯤꯒꯤꯔ ꯊꯦꯡꯕꯗꯤ ꯇꯨꯝꯕ ꯍꯧꯒꯠꯄ ꯉꯝꯗ꯭ꯔꯦ ꯕꯥꯕꯥ
ꯑ ꯑꯗꯨꯗꯤ ꯅꯠꯇꯦ
ꯍ
ꯑꯗꯨꯒꯤ ꯅꯠꯇꯦ ꯇꯨꯝꯕ ꯍꯧꯒꯠꯄꯗꯤ ꯄꯨꯡ ꯇꯔꯨꯛꯇ ꯍꯧꯒꯠꯂꯦ
ꯑꯣ
ꯑꯗꯣ ꯈꯪꯗꯦ ꯀꯩꯗꯧꯕ꯭ꯔꯥ ꯉꯁꯤ ꯆꯥꯛꯁꯨ ꯎꯝ ꯑ ꯀꯩꯅꯣ ꯆꯠꯂꯝꯗꯥꯏꯗ ꯂꯥꯝꯕꯁꯨ ꯑꯣꯏꯗꯕ ꯂꯥꯝꯃꯗꯤ ꯊꯦꯡꯅ ꯊꯦꯡꯅꯁꯨ ꯑꯗꯨꯝ ꯈꯤꯇꯪꯗꯤ ꯆꯥꯒꯗꯕꯗꯣ
ꯎꯝ
ꯂꯥꯝꯕꯁꯨ ꯑꯣꯏꯗꯕ ꯑꯗꯨꯒꯤ ꯆꯥꯗ꯭ꯔꯤꯕ
ꯂꯥꯝꯗꯕꯒꯤꯅꯦ ꯀꯣ
ꯎꯝ ꯂꯥꯝꯗꯕꯒꯤꯅꯦ ꯈꯔꯕꯨ ꯈꯤꯇꯪꯕꯨ ꯂꯥꯝꯃꯗꯤ ꯎꯝ ꯌꯥꯅꯤꯡꯉꯦ ꯍꯥꯏꯅ ꯇꯧ ꯆꯥꯒꯅꯤꯕ
ꯑꯩꯗꯤ ꯃꯤꯁꯦꯟ ꯃꯅꯥꯛꯇ ꯀꯨꯏꯅ ꯂꯩꯕꯒꯤꯔꯥ ꯈꯟꯕ
ꯑꯣꯏꯔꯝꯒꯅꯤ ꯑꯣꯏꯔꯝꯕꯁꯨ ꯌꯥꯏ
ꯅꯨꯄꯤ ꯅꯣꯏꯗꯤ ꯃꯤꯁꯦꯟ ꯃꯅꯥꯛ ꯇ ꯄꯨꯡ ꯑꯅꯤꯒꯨꯝꯕ ꯑꯃꯒꯨꯝꯕꯗꯤ ꯁꯣꯏꯗꯔꯦꯗꯅ ꯂꯩꯕ
ꯆꯠꯂꯣꯍꯦ ꯑꯩꯈꯣꯏ ꯁ꯭ꯀꯨꯜ ꯆꯠꯄꯗꯤ ꯃꯤꯁꯦꯜ ꯃꯃꯥꯡꯗꯒ ꯂꯦꯞꯄ ꯁꯪꯖꯗꯦ
ꯑꯁ ꯍꯟꯗꯛꯀꯤ ꯅꯨꯄꯤꯗꯤ ꯁ꯭ꯀꯨꯜ ꯆꯠꯄꯁꯨ ꯀꯦꯔꯒ ꯆꯠꯂꯦꯗꯅ
ꯆꯠꯂꯣ ꯑꯩꯈꯣꯏꯗꯤ ꯀꯦꯗꯦꯍꯦ ꯀꯦꯗꯦ ꯑ ꯐꯤꯔꯣꯟ ꯐꯤꯔꯣꯟꯗꯣ ꯍꯥꯞꯄꯦ ꯐꯤꯔꯣꯟ ꯍꯥꯞꯄ꯭ꯔꯒ ꯑꯗꯨꯝ ꯁꯟꯁꯀ꯭ꯔꯤꯟꯒꯨꯝꯕ ꯈꯔ ꯍꯥꯞꯄꯦ ꯂꯤꯞꯏꯇꯤꯛ ꯈꯔ ꯇꯩꯑꯦ ꯑꯗꯨ ꯂꯣꯏꯔꯦꯗꯅ
ꯍꯣꯢ ꯑꯗꯨꯅꯤꯅꯦ ꯀꯦꯗꯦꯅꯦ ꯑꯩꯈꯣꯏꯗꯤ ꯀꯦꯖꯥꯗꯕꯗꯣ
ꯍꯣꯏ ꯇꯥꯏꯌꯦ ꯇꯥꯏꯌꯦ
ꯀꯩꯔꯣ ꯇꯨꯃꯤꯟꯅ ꯂꯩꯌꯦ
ꯑꯩꯁꯨ ꯋꯥ ꯉꯥꯡꯕ ꯅꯤꯅꯦ
ꯍꯥ
ꯋꯥ ꯉꯥꯡꯔꯤꯁꯤꯗꯤ
ꯉꯥꯡꯗꯦꯍꯦ
ꯑꯁ ꯂꯣꯢꯔꯦꯍꯦ
ꯅꯨꯄꯤ ꯅꯣꯏꯗꯤ ꯕꯣꯜꯗꯤ ꯌꯦꯡꯂꯝ ꯃꯔꯣꯏꯅꯦ
ꯑꯩꯗꯤ ꯕꯣꯜ ꯌꯦꯡꯗꯦ ꯍꯣꯏ
ꯀꯔꯤꯒꯤꯔꯥ
ꯑꯍꯨꯝ ꯇꯪꯅꯦ ꯑꯥ ꯌꯦꯡꯅꯤꯡꯗꯕ
ꯃꯤꯒꯤꯔꯅꯦ ꯀꯣꯔꯤꯌꯥ ꯀꯣꯔꯤꯌꯥꯒꯤꯒꯨꯝꯕꯗꯤ ꯌꯦꯡꯂꯝꯃꯅꯤꯅꯦ
ꯎꯝ ꯍꯣꯏꯗ ꯌꯦꯡꯗ꯭ꯔꯗꯤ
ꯀꯦ ꯗ꯭ꯔꯥꯃꯥꯒꯨꯝꯕꯗꯤ
ꯍꯣꯏꯅꯦ ꯌꯦꯡꯒꯦꯅꯦ ꯑꯁ ꯍꯟꯗꯛꯀꯥꯟꯁꯦ ꯌꯥꯝ ꯐꯖꯕ ꯌꯦꯡꯗꯤꯅꯤꯅꯦ
ꯐꯪꯁꯨ ꯐꯪꯉꯔꯣꯏꯗꯕꯗ
ꯑꯩ ꯅꯠꯇꯦ ꯎꯝ ꯅꯠꯇꯦ ꯅꯨꯄꯥ ꯃꯁꯛ ꯐꯖꯕ ꯌꯦꯡꯕ ꯅꯠꯇꯦ ꯗ꯭ꯔꯃꯥ ꯑꯗꯨꯝ ꯐꯖꯕ ꯍꯥꯏꯗꯤ ꯍꯥꯏꯗꯤ ꯎꯝ ꯀꯔꯤꯔ ꯈꯪꯗꯦ ꯐꯨꯅꯕꯒꯤ ꯌꯦꯡꯕꯅꯦ ꯍꯦꯍꯦ
ꯑꯁ ꯀꯤꯌꯦ ꯑꯗꯨꯗꯤ
ꯎꯝ ꯐꯨꯅꯕꯒꯤ ꯌꯦꯡꯏ ꯌꯥꯝ ꯌꯦꯡꯕꯅꯦ
ꯐꯨꯅꯕ ꯍꯩ ꯌꯥꯝ ꯍꯩꯒꯗꯧꯕ ꯃꯥꯜꯂꯦ ꯍꯦ ꯑꯗꯨꯗꯤ ꯅꯪ
ꯃꯥꯟꯕꯅꯤ ꯃꯥꯟꯕꯅꯤ ꯍꯩꯕꯅꯤ ꯐꯨꯅꯕ
ꯎꯝ
ꯍꯩ ꯍꯥ
ꯅꯪ ꯅꯨꯨꯄꯥ ꯂꯩꯔꯗꯤ ꯐꯨꯗꯠꯂꯅꯤꯅꯦ ꯅꯪ ꯑꯗꯨꯗꯤ
ꯎꯝ ꯍꯣꯏꯗ ꯈꯥꯔꯕꯨ ꯌꯥꯅꯗ꯭ꯔꯗꯤ ꯑꯥ ꯑꯥ ꯄꯈꯠꯄꯅꯦ ꯈꯥꯔꯕꯨ ꯌꯥꯅꯗ꯭ꯔꯗꯤ ꯐꯨꯟꯅꯔꯅꯤꯅꯦ ꯇꯕ꯭ꯔꯣ
ꯑꯥ ꯇꯥꯏ ꯇꯥꯏ
ꯋꯥꯏ ꯍꯝ ꯍꯝ ꯍꯝ
ꯅꯨꯄꯥꯒꯤꯗꯤ ꯌꯦꯡꯗꯦꯕ
ꯍꯥꯥ
ꯅꯨꯄꯥ ꯃꯁꯛ ꯐꯖꯕ ꯌꯥꯎꯔ ꯅꯨꯄꯤꯒꯤꯗꯤ ꯌꯥꯝꯗꯦꯕ
ꯎꯝ ꯑꯗꯨ ꯑꯣꯏꯗꯣꯏꯅꯦ
ꯃꯔꯛ ꯃꯔꯛꯇꯗꯤ ꯌꯦꯡꯉꯝꯃꯅꯤꯗ
ꯌꯦꯡꯗꯦꯗ ꯅꯨꯄꯥꯝ ꯃꯁꯛ ꯐꯖꯗ꯭ꯔꯁꯨ ꯍꯦ ꯍꯦꯔꯣꯏꯟ ꯃꯁꯛ ꯐꯖꯔꯗꯤ ꯌꯥꯔꯦ ꯑꯗꯨꯅ ꯈꯪꯗꯦ ꯑꯗꯨꯝ ꯑꯁ ꯅꯨꯄꯤ ꯃꯁꯛ ꯊꯤꯔꯗꯤ ꯌꯦꯡꯕ ꯐꯖꯅ ꯌꯦꯡꯕ ꯐ ꯅꯨꯡꯉꯥꯏꯇꯦꯅ
ꯑꯈꯣꯏꯗꯤ
ꯑꯈꯣꯏ ꯑꯩꯈꯣꯏ ꯑꯩꯁꯨ ꯌꯦꯡꯉꯦ ꯃꯔꯛ ꯃꯔꯛꯇꯛꯇꯗꯤ ꯑꯗꯣ ꯐꯨꯅꯥꯕꯒꯨꯝꯕꯒꯤꯀꯣ ꯑꯩꯁꯨ ꯃꯔꯛ ꯃꯔꯛꯇꯗꯤ ꯌꯦꯡꯉꯦꯕ
ꯑꯥ
ꯐꯨꯅꯕꯒꯤ
ꯑꯝ ꯐꯨꯅꯕꯒꯤ ꯌꯦ ꯌꯥꯝ ꯌꯦꯡꯕꯅꯤ ꯑꯩꯗꯤ
ꯎꯝ ꯍꯦꯔꯣꯏꯟ ꯀꯨꯝꯗꯕꯒꯤ
ꯑꯩ ꯍꯥ ꯐꯨꯅ ꯎꯝ ꯋꯥꯏ ꯂꯝꯕꯤ ꯆꯠꯂꯒ
ꯌꯨꯝꯗꯤ ꯀꯤꯌꯥꯝ ꯂꯞꯀꯦ
ꯐꯒꯠꯂꯛꯏꯌꯦ ꯌꯥꯎꯅꯤꯡꯉꯥꯏ
ꯀꯤꯂꯣꯃꯤꯇꯔ ꯑꯃꯔ ꯃꯈꯥꯏꯔꯥ
ꯎꯝ ꯀꯤꯂꯣꯃꯤꯇꯔꯗꯤ ꯑꯃ ꯐꯥꯎ ꯁꯨꯔꯣꯏꯗ
ꯑꯗꯨꯗꯤ ꯌꯥꯝ ꯂꯥꯞꯇꯦꯗꯅ
ꯎꯝ ꯂꯥꯞꯇꯦ ꯌꯥꯝ ꯀꯟꯅ ꯂꯥꯞꯄꯗꯤ ꯑꯣꯏꯗꯦ ꯑꯗꯨꯁꯨ ꯑꯗꯨꯝ ꯂꯥꯞꯄꯦ ꯀꯥꯕꯒꯤꯀꯣ
ꯂꯝꯕꯤꯗꯣ
ꯅꯣꯏ ꯌꯨꯝ ꯃꯊꯛꯇꯔꯥ
ꯍꯥꯥ
ꯅꯪꯒꯤ ꯌꯨꯝꯅ ꯃꯊꯛꯇ ꯑꯣꯏꯕꯒꯤꯔꯥ
ꯃꯊꯛꯇ ꯎꯝ ꯃꯊꯛꯇ ꯀꯥꯕꯒꯤ
ꯅꯅꯥꯎ ꯅꯨꯄꯥꯒꯨꯝꯕ ꯂꯩꯇ꯭ꯔꯣ
ꯍꯥꯥ
ꯅꯅꯥꯎꯅꯨꯄꯥꯒꯨꯝꯕ ꯂꯩꯇ꯭ꯔꯣ
ꯑꯦ ꯏꯅꯥꯎꯅꯨꯄꯥ ꯂꯩꯇꯦ ꯏꯅꯥꯎꯅꯨꯄꯤ ꯂꯩ
ꯅꯅꯥꯎꯅꯨꯄꯤꯕꯨ ꯆꯠꯍꯜꯂꯣꯅꯦ ꯑꯗꯨꯗꯤ
ꯆꯠꯂꯨꯍꯦ ꯑꯩꯒꯤ ꯍꯤꯗꯥꯛꯇꯣ ꯀꯩꯒꯤ ꯏꯅꯥꯎꯅꯨꯄꯤꯕꯨ ꯆꯠꯍꯟꯗꯣꯏꯅꯣꯅꯦ
ꯌꯥꯝ ꯑꯉꯥꯡ ꯑꯣꯏꯕ꯭ꯔꯅꯦ
ꯑꯝ ꯑꯉꯥꯡ ꯑꯣꯏꯗꯦ ꯑꯉꯥꯡ ꯑꯣꯏꯗ꯭ꯔꯁꯨ ꯑꯩꯈꯣꯏꯗꯤ ꯂꯩꯃꯤꯟꯅꯗꯦ ꯑꯩ ꯏꯅꯥꯎꯅꯨꯄꯤ ꯈꯣꯏꯗꯤ ꯀꯩꯅꯣꯗ ꯂꯩꯌꯦ ꯅꯣꯅꯦꯗ ꯂꯩꯌꯦ ꯑꯩꯅ ꯇꯃꯦꯡꯂꯣꯡꯗ ꯂꯩꯕꯀꯣ
ꯑꯩꯗꯤ ꯅꯣꯏꯒ ꯂꯩꯃꯤꯟꯅꯕ꯭ꯔꯥ ꯈꯟꯕ
ꯂꯩꯃꯤꯟꯅꯗꯦ ꯏꯅꯥꯎꯄꯤꯍꯣꯢꯗꯤ ꯁ꯭ꯀꯨꯜ ꯑꯩꯁꯨ ꯃꯤ ꯌꯥꯝ ꯂꯩꯗ
ꯅꯊꯟꯇꯔꯥ
ꯅꯊꯟꯇ ꯅꯠꯇꯦ
ꯃꯃꯥ ꯕꯕꯥꯔꯥ
ꯍꯣꯏ ꯃꯤ ꯃꯌꯥꯝ ꯂꯩꯌꯦ ꯏꯃꯥ ꯏꯃꯥ ꯄꯥꯕꯨꯡ ꯈꯣꯢ
ꯎꯝ
ꯎꯝꯎꯝ ꯁꯥꯕꯗꯣ ꯅꯪꯒꯤꯁꯨ ꯁꯥꯕ꯭ꯔꯣ
ꯍꯣꯏ ꯁꯥꯏ
ꯉꯁꯤ ꯈꯨꯁꯥꯥꯗꯤ ꯇꯣꯉꯥꯜꯂꯦꯍꯦ
ꯎꯝ ꯁꯥꯔꯗꯤ ꯀꯟꯅ ꯁꯥꯕ ꯅꯣꯡ ꯆꯨꯔꯗꯤ ꯑꯗꯨꯝ ꯅꯨꯡꯇꯤꯒꯤ ꯆꯨꯕꯀꯣ
ꯑꯧ ꯑꯣꯏꯕ꯭ꯔꯥ ꯅꯣꯏꯗꯁꯨ
ꯍꯣꯏ ꯑꯩꯈꯣꯏ ꯂꯩꯐꯝ ꯆꯞ ꯃꯥꯟꯅꯩꯅꯦ
ꯑꯣꯏꯕ꯭ꯔꯥ ꯑꯣ ꯉꯁꯤꯗꯤ ꯅꯨꯡꯁꯥ ꯊꯣꯛꯕꯅꯤꯅ ꯌꯥꯝ ꯁꯥꯕꯀꯣ ꯌꯥꯗ꯭ꯔꯕ
ꯍꯣꯢ ꯌꯥꯝ ꯁꯥꯏ ꯅꯨꯡꯁꯤꯠ ꯉꯁꯥꯏꯗꯣ ꯅꯨꯡꯁꯤꯠ